ꯍꯂ ꯇꯄꯣ
ꯇꯌꯦ
ꯀꯩꯗꯧꯔꯤꯅꯣ
ꯇꯨꯝꯃꯤꯅꯦ ꯅꯪꯗꯤ
ꯑꯩꯗꯤ ꯏꯃꯥꯟꯅꯕꯤ ꯈꯔꯒ ꯄꯨꯟꯁꯤꯗ ꯆꯠꯂꯤ ꯆꯥꯛꯆꯥꯔꯕꯣ
ꯑꯥꯎ ꯆꯥꯔꯦ ꯍꯣꯏ
ꯆ ꯇꯒꯦ
ꯖꯥꯡ ꯁꯥꯗꯦ ꯆꯥꯁꯁꯨ ꯁꯥꯗꯦ
ꯍꯧꯖꯤꯛꯇꯤ ꯆꯥꯏꯔꯦ ꯍꯥꯏꯔꯒ
ꯎ ꯅꯨꯨꯗꯜꯁꯥꯏ ꯆꯥꯛ ꯊꯣꯡꯅꯤꯡꯉꯥꯏ ꯇꯟꯕ
ꯌꯨꯝꯗ ꯂꯩꯇ꯭ꯔꯣ
ꯑꯣ
ꯀꯟꯅ ꯍꯥꯏꯌꯣ ꯇꯥꯗꯦ ꯐꯖꯅ
ꯑꯣꯦ ꯅꯨꯡꯁꯥ ꯁꯥꯗ꯭ꯔꯣ ꯅꯣꯏꯗꯗꯤ
ꯁꯥꯗꯦ ꯍꯣꯏ ꯃꯣꯏꯗꯨꯗꯤ
ꯌꯥꯝꯅ ꯁꯥꯏ ꯉꯁꯤ
ꯑꯥ ꯌꯥꯝ ꯁꯥꯔꯕꯅꯤ ꯑꯗꯨꯗ
ꯎꯝ ꯅꯣꯡ ꯈꯔ ꯆꯨꯔꯗꯦ ꯈꯔ ꯐꯒꯗꯕ ꯅꯣꯡꯁꯨ ꯇꯥꯗꯦ
ꯉꯁꯤ ꯀ꯭ꯂꯥꯁ ꯆꯠꯇ꯭ꯔꯕꯣ
ꯉꯁꯤ ꯆꯥꯇꯔꯦꯠ ꯑꯩꯈꯣꯏ ꯀ꯭ꯂꯥꯁ ꯍꯧꯗ꯭ꯔꯤ
ꯑꯣ ꯑꯣ ꯊꯦꯡꯉꯤꯅꯦ ꯁꯨꯇꯤꯒꯤꯔꯥ
ꯅꯦꯛꯁ ꯋꯤꯛꯅ ꯍꯧꯗꯣꯏꯅꯦ
ꯐꯩꯅꯦ ꯑꯣꯖꯥꯒ ꯇꯧ ꯂꯩꯦꯅꯪ
ꯑꯁꯀꯥ ꯂꯩ ꯋꯥꯦ
ꯆꯥꯔꯔꯕ
ꯍꯧꯖꯤꯛ ꯍꯧꯖꯤꯛ ꯆꯥꯕ ꯆꯠꯂꯁꯤꯅꯦ ꯎ ꯑꯣꯛꯁꯥꯒ ꯑꯥꯂꯨꯒ ꯆꯥꯡꯁꯦ
ꯁꯥꯑꯣꯏꯅꯦ ꯑꯌꯨꯛꯇ
ꯐꯥꯎꯇꯦ ꯅꯨꯡꯁꯥꯅ ꯌꯥꯝ ꯁꯥꯕꯅꯦ ꯑꯃꯨꯛꯀ ꯑꯃꯨꯛ ꯑꯣꯛ ꯆꯥꯁꯤꯜꯂꯦ ꯑꯁ ꯂꯣꯏꯔꯦ
ꯍꯧꯖꯤꯛ ꯌꯨꯝꯗ ꯆꯠꯅꯤꯡꯉꯥꯏꯔꯣ
ꯦ ꯏꯃꯥꯟꯅꯕꯤ ꯈꯣꯏꯅ ꯆꯠꯀꯦ ꯇꯧꯕ ꯑꯗꯣ ꯑꯁ ꯂꯝꯕꯤꯁꯦ ꯌꯥꯗ꯭ꯔꯦꯅꯦ
ꯀꯩꯒꯤ ꯆꯠꯇꯣꯏꯕ ꯍꯧꯖꯤꯛ
ꯁꯨꯝ ꯄꯨꯟꯗꯕ ꯀꯨꯏꯔꯦ ꯄꯨꯟꯁꯦꯅ ꯍꯥꯏꯕ ꯑꯃꯣꯏꯅ ꯑꯗ ꯆꯠꯁꯤꯅ ꯆꯠꯂꯤꯁꯤ ꯑꯩ ꯅꯨꯡꯉꯥꯏꯇꯦ ꯅꯨꯡꯁꯥꯅ ꯁꯥꯕꯅꯦ ꯑꯣ ꯏꯊꯟꯇꯅꯦ
ꯌꯥꯝ ꯂꯥꯞꯄ꯭ꯔꯣ ꯅꯃꯅꯕꯤ ꯈꯣꯏꯗꯣ
ꯂꯥꯄꯦ ꯎꯝ ꯀꯤꯂꯣꯃꯤꯇꯔ ꯑꯃꯃ ꯁꯨꯃꯥꯏꯅ ꯇꯧꯕꯅꯦ ꯉꯁꯥꯏ ꯑꯣꯇꯣ ꯉꯥꯏꯕꯗꯨꯁꯨ ꯑꯣꯇꯣꯗ ꯂꯥꯛꯇ꯭ꯔꯕ
ꯑꯣ ꯅꯣꯏ ꯈꯨꯟꯗꯅꯤꯀꯣ
ꯈꯨꯟꯗ ꯑꯣꯏꯔꯁꯨ ꯑꯗꯨꯝ ꯂꯥꯞꯄꯅꯤꯅ
ꯑꫭ ꯑꫭ
ꯍꯣꯏ ꯂꯝꯕꯤꯅꯦꯅ ꯇꯧꯔꯤꯁꯤꯁꯨ ꯑꯁ
ꯎꯝ
ꯍꯟꯗꯛꯇꯤ ꯀꯔꯤ ꯀꯔꯤ ꯇꯧꯔꯒ ꯂꯩꯔꯤꯅꯣ ꯅꯣꯏꯗꯤ
ꯑꯁ ꯀꯩꯁꯨ ꯇꯧꯗꯦꯗ ꯑꯗꯨꯝ ꯌꯨꯝꯗ ꯑꯗꯨꯝ ꯂꯩꯌꯦꯗ ꯁ꯭ꯀꯨꯜ ꯆꯠꯅꯤꯡꯉꯥꯏꯁꯨ ꯇꯜꯂꯦ ꯆꯠꯇꯦ
ꯆꯂꯨ ꯍꯦ
ꯌꯥꯝ ꯇꯦꯟꯂ‌ꯦ ꯍꯞꯇꯥ ꯑꯅꯤ ꯑꯍꯨꯝ ꯔꯛ ꯁꯨꯔ‌ꯦ ꯆꯠ ꯇꯕꯥ
ꯎꯝ ꯑꯦꯞꯁ‌ꯦꯟ ꯐꯥꯟꯗꯤ ꯐꯖꯔꯅꯤ
ꯄꯩꯁꯥ ꯊꯤꯗꯣꯏꯅꯦ ꯑꯦꯛꯖꯥꯝ ꯊꯥꯔꯤꯉꯩꯗ
ꯑꯣ
ꯆꯅꯤ ꯆꯍꯨꯝꯔꯥ ꯃꯨꯛ ꯊꯤꯔꯥꯅꯤ
ꯑꯗꯣ ꯑꯗꫭ ꯑꯃꯨꯛ ꯊꯤꯗ꯭ꯔꯗꯤ ꯑꯦꯛꯖꯥꯝ ꯊꯥꯍꯜꯂꯣꯏꯒ ꯑꯃꯨꯛ ꯇꯧꯔꯛꯀꯅꯤ ꯑꯩꯈꯣꯏꯁꯨ ꯁꯨꯃꯥꯏꯅ ꯇꯧꯋꯦ ꯑꯦꯛꯖꯥꯝ ꯊꯥꯕꯗꯣ ꯑꯗꯨꯗ ꯑꯩꯈꯣꯏꯒꯤ ꯑꯦꯠꯃꯤ ꯀꯥꯔꯠꯇꯨ ꯃꫭꯏꯅ ꯂꯣꯏ ꯂꯧꯁꯤꯜꯂꯒ ꯑꯩꯈꯣꯏꯒꯤꯗꯤ ꯎꯔꯛꯑꯦ ꯑꯗꯣ ꯑꯦꯞꯁꯦꯟꯅ ꯑꯦꯗꯃꯤꯠ ꯀꯥꯔꯠ ꯐꯤꯗꯣ ꯃꯣꯏꯅ ꯇꯣꯉꯥꯟꯅ ꯑꯃꯨꯛ ꯂꯧꯔꯒ ꯑꯗꯨ ꯑꯠꯃꯤ ꯀꯥꯔꯠꯗ ꯂꯧꯅꯤꯡꯉꯗꯤ ꯄꯩꯁꯥꯗꯣ ꯑꯃꯨꯛ ꯄꯤꯔꯣ ꯅꯠꯇ꯭ꯔꯗꯤ ꯏꯃꯠ ꯀꯥꯔꯗ ꯄꯤꯔꯣꯏ ꯑꯃꯨꯛ ꯍꯥꯟꫪ‌ꯦ ꯑꯁ
ꯎꯝ ꯅꯪꯅ ꯑꯣꯖꯥ ꯇꯧꯕꯗ ꯅꯨꯡꯉꯥꯏꯕ꯭ꯔꯣ
ꯅꯨꯡꯉꯥꯏ ꯑꯗ‌ꫭ ꯋꯥꯗꯤꯋꯥꯏ
ꯎꯝ ꯄꯨꯡ ꯀꯌꯥ ꯐꯥꯎ ꯇꯧꯕ꯭ꯔꯥ
ꯄꯨꯡ ꯅꯥꯏꯟꯗ ꯀ꯭ꯂꯥꯁ ꯍꯧꯔꯣꯏꯗꯅ ꯅꯥꯏꯟ ꯒꯤ ꯑꯦꯂꯚꯦꯟ ꯐꯣꯔ ꯇꯤ ꯐꯥꯎꯕ ꯑꯗꯨ ꯑꯁ
ꯀꯩꯁꯨ ꯀꯩꯅꯣ ꯇꯧꯗ‌ꯦꯅꯥ
ꯑꯉꯥꯡ ꯁꯦꯟꯅꯕꯅꯤꯅ ꯋꯥꯏ ꯑꯩꯗꯤ ꯎꯝ ꯄꯨ꯭ꯔꯤꯒꯤꯅꯦꯕ ꯍꯥꯏꯌꯥꯔ ꯀꯥꯁꯀꯤ ꯅꯠꯇꯦꯕ ꯑꯗꯨꯒꯤ ꯑꯣꯖꯥꯗꯁꯨ ꯏꯇꯣꯝꯇ ꯑꯃꯨꯛ ꯑꯣꯏꯕ ꯃꯝꯟꯗꯤ ꯁꯤꯛꯁ ꯒꯨꯝꯕ ꯑꯗꯨꯥꯏꯅ ꯁꯕꯤꯌꯦ
ꯎꯝ ꯐꯥꯏꯅꯦ ꯑꯗꯨꯗꯤ
ꯀꯥꯏꯗꯒꯤ ꯑꯣꯖꯥꯁꯨ ꯏꯇꯣꯝꯇ ꯑꯣꯏꯕ ꯑꯗꯨꯒꯤ ꯑꯣꯖꯥꯗꯣ ꯑꯅꯤꯒꯨꯝꯕ ꯊꯝꯃꯗꯤ ꯈꯔ ꯅꯨꯡꯉꯥꯏꯗꯕ
ꯎꯝ ꯁꯤ ꯇꯝꯄꯥꯛꯇ ꯑꯃꯨꯛ ꯀꯨꯝꯔꯣꯏꯗ꯭ꯔꯣ
ꯎꯝ ꯀꯨꯝꯃꯔꯣꯏ
ꯀꯨꯝꯃꯔꯣꯏ
ꯑꯗꯣ ꯅꯦꯛꯁ ꯏꯌꯥꯔ ꯖꯅꯋꯥꯔꯤ ꯑꯗꯨꯒꯨꯝꯕꯗꯗꯤ ꯂꯥꯛꯀꯅꯤ
ꯑꫭ
ꯑꯈꫭꯏ ꯀꯥꯖꯤꯟ ꯑꯃꯒꯤ ꯂꯨꯍꯣꯡꯒꯗꯧꯕ ꯂꯩꯕꯥ
ꯑꯣ ꯑꯣ ꯑꯣ
ꯅꯣꯏ ꯈꯨꯟꯗꯒꯤꯅꯦꯥꯁꯤꯡꯟꯗꯣ
ꯑꯩꯈꯣꯏ ꯈꯨꯟꯗꯒꯤꯅꯦ ꯍꯥꯏꯕ
ꯎꯝ ꯅꯦꯛꯁ ꯏꯌꯥꯔ ꯖꯅꯋꯥꯔꯤꯗ ꯂꯨꯍꯣꯡꯒꯗꯧꯕ ꯂꯩꯕ
ꯀꯅꯥ ꯑꯣꯏꯖꯥꯔꯣꯀꯣ
ꯑꯩ ꯍꯣꯔꯦꯟ ꯍꯥꯏꯕꯤꯒꯦꯀꯣ
ꯑꯥ ꯑꯥ
ꯑ
ꯑ
ꯑ ꯑꯁꯃꯤ ꯈꯨꯌꯥ ꯑꯃ ꯂꯩꯌꯦ ꯑꯁꯤꯗꯤ ꯑꯁ ꯂꯝꯕꯤ ꯂꯝꯕ ꯇꯝꯗꯦ ꯃꯤ ꯂꯩꯔꯗꯤ
ꯄꯥꯔ ꯀꯦꯠꯇꯂꯣ
ꯑ ꯄꯥꯏꯕ ꯍꯥꯏꯔꯤꯗ ꯍꯥꯟꯅ ꯄꯥꯏꯔꯅꯤ ꯑꯩ ꯌꯎꯨꯝꯗ ꯈꯝꯗ ꯂꯩꯔꯦꯔ ꯎꯝ ꯕꯣꯔꯥꯁꯨ ꯇꯤꯡꯗꯕꯤꯗ
ꯎꯝ ꯅꯣꯡ ꯆꯨꯔꯗꯤ ꯐꯅ
ꯃꯣꯏ ꯑꯗꯨ ꯁꯤꯗ ꯂꯝꯕꯤ ꯁꯦꯝꯕ ꯃꯥꯜꯂꯦ ꯂꯝꯕꯤ ꯁꯦꯝꯕ ꯃꯥꯜꯂꯦꯕ ꯃꯣꯏꯁꯤꯗ ꯃꯣꯏ ꯂꯩꯀꯥꯏꯗ ꯏꯃꯥꯟꯅꯕꯤ ꯍꯣꯏ ꯂꯩꯀꯥꯏꯗ
ꯄꯨꯡ ꯀꯌꯥꯗ ꯍꯜꯂꯛꯀꯅꯤ
ꯈꯪꯗꯦ ꯄꯨꯡ ꯑꯅꯤ ꯁ꯭ꯋꯥꯏꯗ ꯑꯃꯨꯛ ꯍꯜꯂꯛꯇꯧ ꯃꯥꯜꯂꯦ
ꯑ
ꯄ ꯀꯥꯡꯄ ꯑꯥꯎ ꯇꯥꯏꯌꯦ
ꯑꯥꯡ ꯀꯩꯅꯣꯁꯦ ꯑꯁ ꯋꯥꯔꯤ ꯁꯅꯥꯗꯤ ꯁꯅꯕ꯭ꯔꯣꯅ
ꯃꯤ ꯄꯥꯄ ꯁꯉꯗꯦꯗ ꯑꯦꯀꯥꯏ
ꯑꯁ ꯅꯍꯥꯟ ꯇꯧꯔꯝꯕꯗꯤ ꯑꯁ ꯌꯥꯝ ꯏꯟꯇꯔꯦꯁ ꯂꯩꯔꯝꯃꯦ
ꯍꯧꯖꯤꯛꯅ ꯀꯨꯏꯕꯒꯤꯀꯣ ꯈꯔ ꯀꯩꯅꯣ ꯇꯧꯕ ꯃꯥꯜꯂꯦ ꯑꯩꯗꯤ ꯑꯝꯇ ꯇꯧꯗꯦ ꯑꯩ ꯊꯥ ꯑꯃꯗꯤ ꯍꯦꯜꯂꯝꯃꯅꯤꯌꯦ ꯑꯗꯣ ꯑꯩꯗꯤ ꯑ ꯏꯀꯥꯏꯃꯟꯕꯒꯤ ꯋꯥꯔꯤꯣ ꯁꯥꯁꯦ ꯍꯥꯏꯕꯁꯨ ꯏꯀꯥꯏ
ꯑꯩꯗꯤ ꯎꯝ ꯍꯞꯇꯥ ꯑꯃ ꯁꯨꯔꯕ ꯃꯥꯜꯂꯦ ꯌꯥꯎꯕ
ꯎ
ꯀꯣꯏꯔ ꯅꯅꯥꯗꯤꯗꯨꯗꯤ
ꯎꯝ ꯀꯣꯏꯅ ꯀꯨꯏꯔꯦ
ꯆꯪꯗꯤ ꯆꯪꯕ꯭ꯔꯣ
ꯅꯍꯥꯟ ꯑꯃꯈꯛꯇꯪ ꯆꯪꯉꯦ
ꯑꯩꯁꯨ ꯇꯧꯗ꯭ꯔꯦꯗ ꯅꯍꯥꯟꯁꯤ ꯅꯨꯃꯤꯠ ꯑꯃꯗ ꯇꯔꯨꯛ ꯇꯔꯦꯠ ꯇꯧꯕꯅꯦ ꯍꯟꯗꯛꯇꯤ ꯑꯥꯟꯕ ꯑꯥꯟꯕꯅꯦ ꯁꯤꯅ ꯇꯧꯔꯤꯁꯦ
ꯑꯣ ꯇꯔꯨꯛ ꯇꯔꯦꯠ ꯇꯧꯕ ꯐꯥꯎ ꯍꯥꯏꯗꯤ ꯇꯜꯂꯦ ꯋꯥ ꯉꯥꯡ ꯑꯃꯁꯨꯁꯨ
ꯑꯩꯅ ꯏꯃꯥꯟꯅꯕꯤ ꯈꯛꯇ ꯁꯥꯟꯅꯕ
ꯑꯩꯁꯨ ꯏꯃꯥꯟꯅꯕꯤ ꯈꯣꯏꯗꯣ ꯄꯥꯏꯁꯦ ꯍꯥꯏꯔꯒ ꯃꯣꯏꯅ ꯀꯤꯕ ꯍꯔꯤ ꯆꯥꯁꯦ ꯍꯥꯏ ꯀꯕ ꯃꯣꯏꯅ
ꯎꯝ ꯑ ꯑꯍꯥꯟꯕꯗ ꯇꯧꯕꯁ ꯑꯁ ꯌꯥꯝ ꯂꯩꯔꯝꯃꯦ ꯑꯦ ꯁꯤ ꯇꯧꯕꯗꯒꯤ ꯑꯃꯨꯛ ꯇꯨꯝꯕ ꯆꯥꯕ ꯈꯪꯗ꯭ꯔꯦ ꯃꯤꯌꯥꯡ ꯀꯥꯡꯨꯅ ꯂꯣꯏꯔꯦ ꯍꯥꯏꯅ ꯀꯪꯂꯤꯉꯩꯗ
ꯀ
ꯃꯌꯥ ꯀꯅꯩ ꯍꯥꯏꯕ ꯋꯥ ꯉꯥꯡꯃꯟꯕꯒꯤ ꯇꯕꯣ ꯍ
ꯑꯥ ꯇꯥꯏ ꯇꯥꯏ
ꯀꯣ ꯇꯧꯃꯟꯕꯗꯒꯤ ꯃꯤꯌꯥꯡ ꯀꯪꯂꯛꯑꯦ ꯍꯥꯏꯕ ꯑꯩ
ꯑꯥꯎ ꯋꯥꯔꯤ ꯁꯃꯛ ꯑꯉꯥꯡ ꯃꯥꯜꯂꯗꯤꯦ ꯀꯩꯅꯣ ꯇꯧꯕꯅꯦ ꯁꯨꯃꯥꯏꯅ ꯇꯧꯕꯅꯦ
ꯇ ꯍꯨ ꯃꯥꯅꯦ ꯑꯃꯨꯛ ꯃꯤꯤꯌꯥꯡ ꯀꯥꯡꯥꯡꯕꯒꯤ ꯑꯃꯨꯛ ꯍꯦꯟꯅ ꯑꯅꯣꯏꯕ ꯃꯤꯁꯤꯡꯅ ꯇꯧꯗꯣꯏꯅꯤꯅꯦ ꯁꯤ ꯊꯕꯛꯁꯤꯗꯤ ꯑ ꯅꯣꯏꯕ ꯃꯤꯁꯤꯡꯅ ꯇꯧꯗꯣꯏꯅꯦ ꯅꯪꯁꯨ ꯇꯧꯕ ꯕꯩ ꯌꯥꯅꯦ
ꯇꯥꯕ꯭ꯔꯣ
ꯇꯥꯏ ꯇꯥꯏ ꯍ
ꯏꯃꯥꯟꯅꯕꯤ ꯑꯃ ꯐꯣꯟ ꯏꯃꯥꯟꯅꯕꯤꯗ ꯐꯣꯟ ꯇꯧꯔꯛꯄ ꯌꯥꯎꯔꯕ ꯑꯣꯏꯅ
ꯅꯪ ꯈꯣꯟꯖꯩ ꯌꯥꯟ ꯇꯞꯄꯦ
ꯎꯝ
ꯂꯥꯎꯗ ꯁꯄꯤꯀꯔ ꯊꯝꯕꯗꯤ ꯌꯥꯗ
ꯑꯗꯨꯁꯨ ꯌꯥꯗꯕ ꯀꯥꯗ ꯂꯩꯔ ꯖꯥꯠꯅꯤ ꯃꯥꯗꯨꯕꯣ
ꯁꯤ ꯄꯨꯡ ꯀꯌꯥꯗ ꯍꯧꯒꯠꯄ꯭ꯔꯣ
ꯉꯁꯤꯗꯤ ꯊꯦꯡꯑꯦꯗ ꯄꯨꯡ ꯁꯚꯦꯟ ꯁ꯭ꯋꯥꯏꯗ ꯍꯧꯒꯠꯂꯦ ꯑꯩꯗꯣ ꯀꯩꯅꯣ ꯇꯧꯕ ꯅꯨꯄꯤꯒꯤ ꯄ꯭ꯔꯣꯕ꯭ꯂꯦꯝ ꯂꯥꯛꯄꯗꯣ
ꯑ ꯑ
ꯑꯗꯨ ꯇꯧꯕ
ꯑꯩꯁꯨ ꯂꯣꯏꯈ꯭ꯔꯦꯁꯤ ꯂꯣꯏꯔꯦ ꯉꯁꯤꯅ ꯑꯦ ꯐꯤ ꯁꯨꯒꯦ ꯇꯧꯕꯅꯦ ꯅꯣꯡꯃ ꯀꯩꯅꯣ ꯇꯧꯔ ꯑꯦꯁ
ꯅꯣꯡ ꯆꯨꯔꯗꯤ ꯅꯨꯡꯉꯥꯏꯔꯦꯍꯦ
ꯗꯨꯀꯥꯟ ꯆꯠꯅꯤꯡꯉꯥꯏꯁꯨ ꯇꯟꯂꯦ
ꯅꯣꯡ ꯊꯥꯔꯛꯑꯣ ꯌꯥꯝ ꯁꯥꯏꯌꯦ
ꯅꯣꯏꯔꯣꯝꯗꯗꯤ ꯌꯥꯝ ꯁꯥꯏꯌꯦꯀꯣ
ꯎꯝ ꯅꯪꯒꯤ ꯐꯣꯟꯗꯤ ꯁꯥꯗ꯭ꯔꯣ
ꯍꯧꯖꯤꯛꯔꯣ ꯁꯥꯗꯦ ꯍꯧꯖꯤꯛꯇꯤ ꯋꯥ
ꯐꯣꯟꯁꯦ ꯄꯥꯏꯕ ꯌꯥꯗꯦ ꯐꯣꯟ ꯍꯦꯛ ꯇꯧꯔꯕ ꯑꯁ ꯄꯣꯛꯈꯥꯏꯒꯦ ꯇꯧꯔꯒ ꯂꯩꯔꯦ
ꯁꯃꯥꯔ ꯑꯃ ꯑꯣꯏꯕꯅꯦ ꯑꯩ ꯚꯗꯤꯑꯣꯒ ꯌꯦꯡꯕ ꯑꯝꯇ ꯌꯥꯗꯦ
ꯅꯣꯏꯗꯤ ꯈꯨꯟꯗ ꯂꯩꯕꯅꯤꯅ ꯌꯥꯝ ꯅꯨꯡꯉꯥꯏꯔꯝꯃꯅꯤꯀꯣ
ꯍꯥꯥ
ꯈꯨꯟꯗ ꯂꯩꯕꯅ ꯅꯨꯡꯉꯥꯏꯔꯝꯒꯅꯦꯕ
ꯅꯨꯡꯕꯨꯗꯤ ꯅꯨꯡꯉꯥꯏ ꯑꯗꯣ ꯏꯃꯥꯟꯅꯕꯤ ꯑꯩꯈꯣꯏꯁꯨ ꯈꯨꯟꯗ ꯂꯩꯇꯕ ꯏꯇꯣꯝꯇ ꯉꯥꯏꯔꯕ ꯈꯨꯟ ꯑꯁꯦ
ꯑꯣ ꯑꯣ
ꯏꯃꯥꯟꯕꯤ ꯑꯃꯠꯇ ꯂꯩꯇ꯭ꯔꯦꯗ ꯍꯧꯖꯤꯛ ꯑꯩꯒ ꯄꯨꯟꯁꯦ ꯍꯥꯏꯕꯗꯤ ꯑꯩꯈꯣꯏ ꯁ꯭ꯀꯨꯜꯗ ꯀꯩꯅꯣ ꯇꯧꯃꯤꯟꯅꯕꯅꯦꯕ
ꯑꯣ ꯂꯩꯁꯥꯕꯤꯁꯤꯡꯁꯨ ꯈꯨꯟꯗ ꯄꯥꯛ ꯂꯩꯅꯗ꯭ꯔꯦꯀꯣ
ꯃꯄꯥꯟꯗ ꯀꯩꯅꯣ ꯀꯥꯏꯗꯅꯣ ꯃꯣꯏ ꯃꯣꯏꯁꯨ ꯊꯕꯛ ꯇꯧꯕꯒꯤ ꯂꯣꯏ ꯆꯠꯈ꯭ꯔꯦ ꯂꯥꯏꯔꯤꯛ ꯇꯝꯕ
ꯑꯦ ꯀꯔꯤꯅꯣ ꯑꯁꯨꯛ ꯌꯥꯝ ꯁꯥꯔꯤꯁꯤꯕꯣ ꯑꯩ ꯁꯤꯒꯗꯧꯔꯦ
ꯏꯆꯦꯁꯨ ꯑꯗꯨꯝꯅꯥꯗ ꯅꯣꯏ ꯃꯅꯥꯗ ꯌꯨꯝ ꯄꯥꯟꯕ ꯂꯩꯑꯕ
ꯍꯥꯥ
ꯆꯦꯁꯨꯀꯣ
ꯀꯩ ꯍꯥꯏꯕ ꯑ ꯇꯥꯏ ꯇꯥꯏ
ꯅꯣꯏ ꯃꯅꯥꯛꯇ ꯌꯨꯝ ꯄꯥꯝꯕ ꯂꯩꯌꯦꯕ ꯅꯣꯏ ꯈꯨꯟ ꯃꯅꯥꯛꯇ